ꯍꯜꯂꯣ ꯑꯥ ꯇꯥꯔꯦꯀꯣ
ꯍꯜꯂꯣ ꯑꯥ
ꯑꯥ ꯍꯜꯂꯣ
ꯑꯣ ꯇꯥꯏꯌꯦ
ꯆꯥꯛꯆꯔꯕꯣ
ꯆꯥꯛꯆꯔꯕꯣ ꯍꯣꯏ ꯌꯥꯔꯦ ꯅꯪꯗꯤ
ꯆꯔꯦ ꯆꯔꯦ ꯀꯔꯤ ꯏꯟꯖꯟ ꯆꯔꯦ ꯑꯩ ꯉꯁꯤ ꯆꯝꯐꯨꯠ ꯆꯥꯏ ꯅꯪꯗꯤ ꯏꯁꯀ꯭ꯋꯥ ꯁꯝꯄꯨꯠ ꯑꯩ ꯥꯏ ꯑꯩꯗꯤ
ꯍꯣꯏ ꯗꯥꯜ
ꯗꯥꯜ
ꯅꯪ ꯕꯦꯂꯌꯨꯝꯗꯣ ꯈꯔ
ꯚꯦꯂꯨꯝꯗꯣ ꯈꯔ
ꯈꯔ ꯍꯟꯊꯑꯣꯅꯦ ꯑꯩꯒꯤ ꯈꯣꯟꯖꯦꯜꯁꯦ ꯑꯩ ꯑꯗꯨꯝ ꯇꯥꯔꯦꯕ ꯑꯩꯒꯤ ꯏꯊꯟꯇ
ꯁꯔꯦꯕꯒꯤ ꯑꯣ ꯑꯣ ꯃꯁꯤ
ꯀꯩꯗꯧꯔꯤꯅꯣ ꯍꯧꯖꯤꯛꯇꯤ
ꯀꯅꯣ ꯍꯧꯖꯤꯛꯇꯤ ꯍꯤꯞꯄꯑ
ꯑꯣ ꯍꯧꯖꯤꯛꯇꯤ ꯌꯥꯕ ꯈꯔ ꯅꯪꯒꯤ ꯚꯣꯂꯨꯝꯗꯣ ꯀꯟꯕ ꯃꯥꯜꯂꯦ ꯑꯩ
ꯂꯥꯁꯅꯦ ꯑꯩ ꯍꯥꯞꯄꯤꯏꯁꯦ ꯂꯥꯁꯅꯦ ꯅꯪꯒꯤꯁꯦ ꯆꯠꯂꯤꯕ꯭ꯔꯥ ꯏꯀꯣ
ꯏꯀꯣ ꯑꯗꯨꯝ ꯂꯩꯕ ꯍꯧꯖꯤꯛꯇꯤ ꯌꯥꯔꯦ
ꯌꯥꯔꯦ ꯑꯣ ꯂꯥꯁꯅꯦ ꯁꯤꯅ ꯈꯪꯗꯦ
ꯎꯝ
ꯋꯥꯋꯀꯤꯡ ꯆꯠꯂ ꯍꯥꯏꯁ ꯑꯩ ꯏꯅꯥꯎꯅꯨꯄꯥꯒ ꯂꯩꯌꯦ
ꯎꯝ
ꯅꯪꯗꯤ ꯀꯅꯥ ꯀꯅꯥ ꯆꯂꯤꯅꯣ ꯀꯦ
ꯍꯥ ꯏꯊꯟꯇꯅꯤꯅ ꯍꯧꯖꯤꯛꯇꯤ ꯔꯨꯝ ꯔꯨꯝꯗ ꯀꯩꯅꯣ ꯃꯤ ꯐꯣꯟ ꯇꯧꯔ ꯂꯩꯌꯦꯕ ꯑꯗꯨ ꯅꯨꯡꯉꯥꯏꯇꯕꯒꯤ
ꯎꯝ ꯎ ꯎꯥ
ꯎꯝ ꯀꯔꯤ ꯀꯔꯤ ꯊꯕꯛ ꯇꯧꯔ ꯂꯩꯕ꯭ꯔꯣ
ꯂꯩꯩꯕ꯭ꯔꯣ ꯑꯩ ꯊꯕꯛ ꯇꯧꯗꯦ ꯑꯩ ꯀꯩꯅꯅꯨꯡ ꯂꯥꯏꯔꯤꯛ ꯇꯝꯃꯤꯅꯦ ꯑ ꯃꯥꯁꯇꯔ ꯇꯧꯔꯤꯌꯦ
ꯑꯣ ꯃꯥꯁꯇꯔ ꯑꯣ ꯑꯦꯐ ꯄ ꯎꯗꯔꯣ
ꯑꯦꯝ ꯌꯨ ꯅꯠꯇꯦꯗꯤ ꯑꯦꯝ ꯌꯨꯗ
ꯑ ꯍ ꯃꯁꯇꯔ ꯅꯨꯡꯉꯥꯏ
ꯑꯁ ꯅꯨꯡꯉꯥꯏ ꯋꯥꯑ ꯋꯥꯑ
ꯊꯕꯛ ꯌꯥꯝ
ꯊꯕꯛ ꯌꯥꯝ ꯄꯤꯕ꯭ꯔꯥ ꯑꯣꯖꯥꯁꯤꯡꯅ ꯊꯕꯛꯀ ꯂꯥꯏꯔꯤ ꯃꯣꯏꯅ ꯀꯩꯅꯣ ꯄ꯭ꯔꯖꯦꯟꯇꯦꯁꯟꯒꯨꯝꯕ ꯄꯤꯕꯗꯣ
ꯎꯝ ꯑꯗꯨꯅꯤ ꯊꯕꯛꯇꯣ ꯑꯩꯈꯣꯏ ꯃꯥꯁꯇꯔꯒꯤ ꯊꯕꯛꯇꯤ ꯑꯗꯨꯣꯏꯅꯤꯗꯅ
ꯑꯗꯨꯗꯤ ꯀꯩ ꯁꯞꯖ‌ꯦꯛꯇꯅꯣ ꯑꯩ ꯏꯪꯂꯤꯁꯇ ꯇꯧꯋꯦ
ꯑꯣ ꯑꯣ ꯅꯨꯡꯉꯥꯏꯔꯝꯒꯅꯤ ꯏꯪꯂꯤꯁꯁꯨ
ꯁꯨ ꯈꯪꯗꯦꯗ
ꯍꯧꯖꯤꯛ
ꯍꯧꯖꯤꯛ ꯁꯤꯃꯤꯁꯇꯔ ꯀꯌꯥꯗ ꯂꯩꯒꯦ ꯑꯩ ꯍꯟꯗꯛꯁꯦ ꯁꯦꯀꯦꯟ ꯁꯦꯝꯒꯤ ꯑꯦꯛꯖꯥꯝ ꯊꯥꯗꯣꯏꯅ‌ꯦꯕ ꯍꯪꯆꯤꯠ ꯍꯪꯆꯤꯠ ꯑꯦꯛꯖꯝꯗꯣ ꯍꯥꯎꯔꯅꯦ ꯑꯣ ꯍꯌ‌ꯦꯡ ꯍꯪꯆꯤꯠ ꯍꯧꯔꯅꯤꯅꯦ ꯇꯦꯟꯁꯟꯒꯨꯝꯕꯒ ꯂꯩꯕ꯭ꯔꯣ ꯈ‌ꯪꯗ‌ꯦ ꯅꯍ ꯅꯍꯥꯟꯗꯤ ꯐꯥꯔꯁ ꯐꯥꯔꯁ ꯁꯦꯃꯤꯁꯇꯔꯒꯤ ꯑꯦꯛꯖꯥꯝꯗꯤ ꯇꯦꯟꯁꯟ ꯌꯥꯝ ꯋꯥꯡꯕꯅꯦꯕꯀꯣ
ꯎꯝ
ꯍꯟꯗꯛꯀꯤꯗꯤ ꯈꯪꯗꯦꯗ ꯑꯗꯨꯝ ꯇꯦꯟꯁꯟ ꯂꯩꯇꯦ ꯍꯥꯏꯇꯥꯔꯦ
ꯑꯗꯨꯝ ꯊꯥꯏ ꯀ꯭ꯂꯥꯁꯇꯣ ꯑꯗꯨꯝ ꯌꯥꯎꯔꯗꯤ ꯏꯕ ꯅꯨꯡꯉꯥꯏꯕꯅꯤꯗ ꯃꯥꯁꯇꯔꯒꯤꯗꯤ
ꯑꯥ ꯑꯗꯨ ꯑꯣꯏꯔꯁꯨ ꯃꯣꯏꯅ ꯃꯥꯔ꯭ꯛꯇꯣ
ꯎꯝ
ꯎꯝ ꯃꯥꯛ ꯌꯥꯝ ꯂꯤꯛꯄ ꯃꯥꯜꯂ‌ꯦ ꯃ‌ꯣꯏ
ꯑꯣ ꯃꯥꯛ ꯃꯣꯏꯅ ꯂꯤꯛꯄ꯭ꯔꯥ ꯅꯠꯇꯔ ꯏ ꯅꯪꯅ ꯂꯤꯛꯄ ꯃꯥ ꯂꯤꯛꯄ꯭ꯔꯣ
ꯃꯣꯏꯗꯣ ꯀꯩꯅꯣ ꯑꯩꯈꯣꯏ ꯑꯩꯈꯣꯏꯒꯤ ꯀꯩꯅꯣꯗꯣ ꯀ꯭ꯂꯥꯁꯇꯣ
ꯎꯝ
ꯒ꯭ꯔꯦꯠꯇꯣ ꯁꯚꯦꯟ ꯍꯦꯟꯕ ꯌꯥꯎꯗꯦꯕ
ꯎꯝ
ꯁꯤꯛꯁ ꯁꯚꯦꯟ ꯁꯤꯛꯁ ꯁꯦꯚꯦꯟ ꯑꯗꯨꯝ ꯆꯠꯂꯦꯕꯀꯣ
ꯎꯝ ꯑ ꯏ ꯑꯩꯁꯨ ꯑꯦꯝ ꯌꯨꯗ ꯇꯨ ꯊꯥꯎꯖꯟ ꯇ꯭ꯋꯦꯟꯇꯤ ꯐꯣꯔꯗ ꯃꯥꯁꯇꯔ ꯂꯣꯏꯕꯅꯦ
ꯑ ꯇ꯭ꯋꯦꯟꯇꯤ ꯇ꯭ꯋꯦꯟꯇꯤ ꯐꯣꯔꯗ ꯍꯥꯏꯔꯗꯤ ꯑꯩꯈꯣꯏ ꯑꯩꯒꯤ ꯕꯦꯁ ꯈꯪꯕ ꯌꯥꯎꯕ꯭ꯔꯣ ꯑꯩ ꯀꯩꯅꯣ ꯑꯩꯈꯣꯏ ꯈꯨꯟꯒꯤ ꯅꯨꯄꯥ ꯑꯃ ꯑꯩ ꯈꯪꯕꯗꯤ ꯌꯥꯎꯋꯦ ꯑꯩꯒꯤ ꯏꯌꯥꯝꯕ ꯃꯥꯗꯤ ꯀꯩꯅꯣ ꯕꯤ ꯕꯤ ꯍꯥꯏꯕ꯭ꯔꯥ ꯀꯩꯅꯣ ꯇꯧꯋꯦ ꯍꯥꯏꯕꯅꯤ
ꯎꯝ ꯑꯦꯝ ꯌꯨꯗ ꯇꯧꯅꯤꯡꯗ꯭ꯔꯣ ꯑꯦꯝ ꯌꯨꯗ ꯅꯨꯡꯉꯥꯏꯕꯅꯦ ꯃꯥꯁꯇꯔꯗꯤ
ꯑꯣ ꯑꯦꯝ ꯌꯨꯗ ꯇꯧꯋꯦ ꯈꯟꯕꯅꯦꯕꯀꯣ ꯑꯗꯣ
ꯎꯝ
ꯁꯤ ꯌꯨ ꯏ ꯇꯤꯒꯤ ꯑꯦꯛꯖꯥꯝꯗꯣ
ꯎꯝ
ꯊꯥꯍꯧꯗꯕ ꯑꯩꯗꯣ
ꯎꯝ ꯍꯨꯝ
ꯑꯩꯈꯣꯏ ꯀꯣꯂꯦꯖꯇꯣ ꯐꯣꯔꯠ ꯏꯌꯥꯔ ꯂꯩꯅꯤ ꯂꯩꯅꯤ ꯍꯥꯏꯔꯒ ꯂꯩꯅꯤ ꯍꯥꯏꯕꯒꯤ ꯑꯩꯈꯣꯏꯗ‌ꯣ ꯊꯥꯗ꯭ꯔꯦꯕ ꯑꯗꯣ
ꯎꯝ
ꯑꯗꯨꯒ ꯊꯥꯗ꯭ꯔꯒ ꯑꯣꯖꯥꯁꯤꯡꯅ ꯁꯣꯔꯁ ꯌꯥꯎꯗ꯭ꯔꯦ ꯑꯗꯨꯝ ꯑꯃꯨꯛ ꯍꯥꯏꯔꯛꯑꯦ ꯑꯗꯨꯒꯤ ꯗꯤ ꯑꯦꯝ ꯌꯨꯗ ꯑꯦꯟꯇ꯭ꯔꯥꯟꯁ ꯊꯥꯔꯦ ꯇꯨ ꯌꯔꯁꯀꯤ ꯃꯥꯁꯇꯔꯗꯣ
ꯎꯝ ꯑꯦꯝ ꯌꯨꯗꯗꯤ ꯃꯤ
ꯃꯤ ꯌꯥꯝꯕꯅꯤꯅꯀꯣ ꯑꯥ ꯀꯦꯝꯄꯁꯇ ꯑꯗꯨꯝ ꯍꯣꯁꯇꯦꯜꯁꯨ ꯂꯣꯏꯅ ꯂꯩꯕꯅꯤꯅ ꯑꯣ ꯅꯨꯡꯉꯥꯏꯕꯅꯤ ꯕꯣꯔꯤꯡ ꯆꯨꯗꯕꯅꯤ ꯍꯣꯏ ꯃꯤ ꯃꯌꯥꯝꯅ ꯍꯥꯏꯔꯛꯑꯦ ꯑꯩꯉꯣꯟꯗ ꯀꯩꯒꯤꯅ ꯑꯦꯝ ꯌꯨꯗ ꯇꯝ ꯇꯝꯕ ꯌꯥꯗ꯭ꯔꯣ ꯇꯝꯕ ꯌꯥꯗ꯭ꯔꯣ ꯑꯗꯨꯝ ꯍꯪꯉꯛꯑꯦꯕ ꯃꯣꯏꯗꯣ
ꯎꯝ
ꯍꯥꯏꯕꯗꯤ ꯑꯣꯖꯥꯁꯤꯡꯁꯨ ꯑꯗꯨꯝ ꯅꯨꯡꯉꯥꯏꯌꯦꯕ ꯑꯥ ꯀ꯭ꯋꯥꯂꯤꯐꯥꯏ ꯍꯣꯏ ꯑꯗꯨ ꯍꯣꯏ ꯅꯣꯏꯒꯤ ꯗꯤ ꯑꯦꯝ ꯌꯨꯒꯤꯁꯨ ꯐꯕ ꯌꯥꯏ ꯑꯗꯨꯕꯨ ꯍꯣꯏ ꯐ꯭ꯔꯦꯟꯂꯤꯁꯨ ꯑꯣꯏꯕ ꯑꯦꯝ ꯌꯨꯗꯅ ꯑꯣ
ꯃꯤꯁ
ꯃꯤꯁꯨ ꯑꯗꯨꯝ ꯁꯨꯅ ꯂꯩꯔꯦ ꯑꯗꯨꯗꯗꯤ ꯍꯣꯏ ꯃꯤꯡꯁꯨ ꯈꯔ ꯆꯠꯂꯦ ꯍ ꯍ
ꯇꯥꯡꯈꯨꯜ ꯍꯣꯏ ꯂꯣꯏꯅ ꯖꯥꯇꯤꯁꯦ ꯑꯗꯨꯝ ꯁꯨꯅ ꯂꯩꯕ ꯕꯣꯔꯤꯡ ꯁꯨꯡꯆꯨ ꯆꯨꯗꯝꯅꯦ ꯒꯦꯝꯁ ꯏꯁꯄꯣꯔꯠꯁꯀꯨꯝꯕ ꯄꯥꯝ ꯄꯥꯝꯕ ꯃꯤꯁꯤꯡꯗꯤ ꯑꯗꯨꯝ ꯂꯩꯈ꯭ꯔꯅꯤ ꯑꯗꯨꯗ ꯅꯨꯡꯇꯤꯒꯤ ꯕꯣꯜ ꯁꯟꯅ ꯐꯨꯠꯕꯣꯜ ꯁꯟꯅꯒꯦꯁꯨ ꯁꯥꯟꯅꯕ ꯌꯥꯔꯦ ꯕꯣꯂꯤ ꯁꯅꯥꯔꯁꯨ ꯌꯥꯔꯦ ꯀ꯭ꯔꯤꯀꯦꯠ ꯇꯦꯅꯤꯁ ꯂꯣꯏ ꯂꯩꯈ꯭ꯔꯦꯗ
ꯅꯪꯗꯤ ꯀꯩ ꯁꯕꯖꯦꯛꯇ
ꯑꯩ ꯀꯩꯅꯣ
ꯑꯩ ꯀꯩꯅꯣꯗ ꯇꯧꯋꯦ ꯃꯦꯅꯦꯖꯃꯦꯟ ꯑꯦꯝ ꯕꯤ ꯑꯦ ꯇꯧꯕ
ꯑꯗꯨꯝ ꯅꯨꯡꯉꯥꯏ
ꯍꯧꯖꯤꯛꯇꯤ ꯀꯩ ꯊꯕꯛ ꯑꯥ ꯑꯩ ꯇꯔꯦꯠ ꯅꯤꯄꯥꯜ ꯑꯣ ꯅꯤꯄꯥꯟ ꯑꯗꯨꯗꯤ ꯑꯩꯈꯣꯏꯒꯤ ꯑꯩꯈꯣꯏꯒ ꯆꯞ ꯃꯥꯟꯅꯔꯦꯅꯦ ꯏꯆꯦ ꯃꯔꯤ ꯂꯩꯌꯦ ꯑꯣ ꯏꯌꯥꯝꯕ ꯑꯃ ꯑꯗꯨꯒ ꯏꯅꯥꯎꯅꯨꯄꯥ ꯑꯃ
ꯑꯣ ꯑꯣ ꯑꯩ ꯇꯔ ꯅꯤꯄꯜ ꯍꯥꯏꯕꯗꯨꯗꯤ ꯆꯨꯝꯃꯦ ꯑꯩꯈꯣꯏꯒ ꯑꯩꯈꯣꯏꯅ ꯁꯤꯛꯁ ꯅꯨꯄꯥ ꯇꯔꯨꯛ ꯑꯣꯏꯕꯀꯣ ꯑꯗꯨꯒ ꯅꯨꯄꯤ ꯑꯅꯤ ꯑꯗꯨ ꯑꯣꯏꯕ ꯃꯤ ꯌꯥꯝꯕꯅꯤ
ꯃꯅꯤ ꯃꯤ ꯌꯥꯝꯕꯁꯤ ꯅꯨꯡꯉꯥꯏꯕ꯭ꯔꯣ ꯅꯣꯏꯕꯨ ꯈꯪꯗꯦ
ꯅꯨꯡꯉꯥꯏ
ꯅꯨꯡꯉꯥꯏꯕ ꯃꯇꯝꯁꯨ ꯑꯩ ꯅꯤꯄꯥꯜ ꯍꯥꯏꯕ꯭ꯔꯣ ꯍꯧꯖꯤꯛꯇꯣ ꯇꯔꯦꯠ ꯍꯥꯏꯕꯅꯤ ꯍꯤ ꯍꯤ ꯍꯤ ꯍꯥ ꯍꯥ ꯍꯥ ꯇꯔꯦꯠ ꯅꯤꯄꯥꯟ ꯍꯥꯏꯔꯒ ꯅꯪ ꯇꯔꯦꯠ ꯍꯥꯏꯕꯅꯦꯕ ꯑꯩꯗꯣ ꯍꯍ ꯍ
ꯑꯣ
ꯅꯨꯡꯉꯥꯏꯗꯤ ꯅꯨꯡꯉꯥꯏ ꯎꯝ ꯑꯣ ꯅꯨꯡꯉꯥꯏꯗꯤ ꯅꯨꯡꯉꯥꯏ ꯑꯗꯨ ꯑꯣꯏꯔꯁꯨ ꯏꯆꯦ ꯃꯣꯏꯅ ꯂꯨꯍꯣꯡꯕ ꯀꯥꯟꯗꯗꯤ
ꯑꯥ
ꯊꯋꯥꯏ ꯅꯨꯡꯉꯥꯏꯇꯦ ꯍꯣꯏ
ꯑꯗꯨꯅꯤꯅꯦ ꯑꯩ ꯏꯅꯥꯎꯅꯨꯄꯤ ꯑꯃꯁꯨ ꯉꯟꯅ ꯂꯨꯍꯣꯡꯈ꯭ꯔꯕ ꯌꯨꯝ ꯄꯥꯟꯈ꯭ꯔꯕ
ꯑꯥ
ꯑꯗꯨꯒꯤ ꯑꯁ ꯂꯩꯔꯤꯕ ꯃꯇꯝꯗꯨꯗꯤ ꯀꯔꯤ ꯀꯔꯤꯁꯨ ꯈꯟꯗꯦꯕ ꯑꯃ ꯑꯃꯅ ꯆꯠꯊꯣꯛꯈ꯭ꯔꯀꯥꯟꯗꯗꯤ ꯂꯣꯏꯑꯔꯕꯅꯤꯍ ꯑꯃꯨꯀ ꯑ ꯀ ꯂꯧ ꯑꯃꯨꯛꯀ ꯂꯧꯅꯤꯡꯉꯥꯏ ꯇꯧꯕ ꯑꯩꯅ ꯍꯣꯠꯅꯕꯗꯣ
ꯁꯤ ꯅꯣꯛꯕꯅꯤ ꯑꯩꯗꯣ ꯑꯗꯨ ꯃꯇꯝꯗ ꯑꯉꯥꯡ ꯌꯥꯝ ꯀꯣꯏꯔꯤ ꯍꯧꯖꯤꯛꯁꯨ ꯑꯉꯥꯡꯅꯤ ꯑꯗꯨꯕꯨ
ꯑꯗꯨꯝ ꯇꯝꯅ ꯑꯃꯨꯛ ꯈꯔ ꯂꯧꯅꯤꯡꯉꯥꯏ ꯍꯣꯠꯅꯕꯗꯣ ꯎ ꯑꯁꯦꯡꯕꯅꯤ ꯅꯨꯄꯥ ꯈꯣꯏꯁꯦ ꯃꯆꯤꯟ ꯃꯆꯟ ꯅꯨꯡꯁꯤꯗꯕ ꯂꯩꯇꯦꯕ ꯑꯗꯨꯝ
ꯑ
ꯑꯗꯨꯝ ꯀꯩꯅꯣ ꯃꯄꯥꯟꯗꯗꯤ ꯑꯗꯨꯝ ꯎꯠꯂꯣꯏꯕ ꯅꯨꯡꯗꯗꯤ ꯌꯥꯝ ꯅꯨꯡꯁꯤ ꯈꯔꯖꯥꯠꯅꯤꯀꯣ
ꯎꯀꯤ
ꯅꯪꯁꯨꯗ
ꯅꯪꯒꯤꯁꯨ ꯗꯗꯥ ꯂꯩꯔꯝꯒꯅꯤꯅ ꯑꯣ ꯂꯩꯌꯦ
ꯎꯝ ꯅꯨꯡꯁꯤ ꯅꯨꯡꯁꯤꯅ ꯇꯧꯕ꯭ꯔꯣ ꯀꯃꯥꯏꯅ ꯇꯧꯒꯦ ꯅꯪ ꯗꯗꯥꯗꯨꯗꯤ
ꯎꯝ ꯅꯨꯡꯁꯤꯅ ꯇꯧꯋꯦ ꯍꯣꯏ
ꯎꯝ ꯅꯨꯡꯁꯤꯅ ꯈꯨꯄꯥꯛꯒꯨꯝꯕ ꯈꯔ ꯈꯔ ꯄꯤꯕ꯭ꯔꯥ ꯑꯦ ꯑꯩꯁꯨ ꯇꯧꯗꯕꯅꯤꯗ ꯎꯝ ꯅꯪ ꯀꯔꯤ ꯚꯔꯥ ꯂꯩꯕ꯭ꯔꯥ ꯅꯠꯇ꯭ꯔꯥ ꯍꯣꯁꯇꯦꯜ ꯂꯩꯕ꯭ꯔꯣ
ꯎꯝ ꯌꯥꯝ ꯕꯔꯥ ꯂꯩꯕꯅꯦ
ꯑꯣ ꯑꯩꯁꯨ ꯍꯟꯗꯛ ꯃꯔꯛ ꯌꯨꯝꯗꯒꯤ ꯆꯤꯡꯗꯒꯤ ꯑꯁꯤꯗ ꯎꯝ ꯉꯔꯥꯡ ꯅꯍꯥꯟ ꯂꯥꯛꯄꯅꯦ
ꯀꯩ ꯊꯕꯛ ꯇꯧꯔꯤꯕ
ꯑꯩ ꯏꯅꯥꯎꯅꯨꯄꯥ ꯏꯅꯥꯎꯅꯄꯥꯁꯨ ꯀꯩꯅꯣ ꯗꯤ ꯑꯦꯝꯗ ꯀꯣꯂꯦꯖ
ꯄꯂꯤꯁꯀꯥ
ꯀꯕ ꯂꯕ ꯀꯣ
ꯑꯥ
ꯃꯥꯒ ꯂꯩꯃꯤꯟꯅꯕ꯭ꯔꯦ
ꯗꯤ ꯑꯦꯝ ꯀꯣꯂꯦꯖꯇ ꯀꯥꯏ ꯍꯥꯏꯕꯗꯨꯣ ꯁꯦꯝꯃꯤꯁꯒꯦꯌꯥꯔꯥ
ꯎꯝ ꯃꯥ
ꯃꯥ
ꯍꯧꯖꯤꯛ ꯀꯥꯒꯗꯧꯕꯅꯤ ꯑꯦꯠꯃꯤꯁꯟ ꯂꯣꯏꯔꯦ ꯀ꯭ꯂꯥꯁꯇꯗꯤ ꯍꯧꯗ꯭ꯔꯤꯕ
ꯑꯗꯨꯗꯤ ꯑꯩꯒꯤ ꯏꯅꯥꯎꯅꯨꯄꯥꯒ ꯃꯅ ꯍꯥꯏꯅꯦ
ꯑꯣ ꯀꯔꯤ ꯁꯕꯖꯦꯛꯅꯣ ꯃꯥꯗꯣ
ꯃꯥꯅ ꯏꯖꯨꯀꯦꯁꯟ ꯂꯧꯕ ꯑꯣ ꯑꯗꯨꯗꯤ ꯑꯥꯔꯠꯁꯇꯤꯅꯦꯀꯣ ꯑꯥ
ꯑꯩ ꯏꯅꯥꯎ ꯅꯨꯨꯄꯥꯅ ꯁꯥꯏꯟꯁꯇ ꯑꯣꯏꯕ
ꯂꯣꯏꯁꯤꯗ ꯑꯣ ꯑꯣ
ꯊꯦꯡꯉꯦ ꯃꯣꯏꯒꯤꯁꯦ ꯑꯗꯨꯝ ꯊꯦꯡꯅꯔꯝꯒꯅꯤ ꯃꯣꯏꯗꯤ ꯏꯁꯄꯣꯔꯠꯁꯀꯨꯝꯕ ꯀꯩꯀꯥ ꯂꯣꯏ ꯇꯧꯕꯅꯦ ꯗꯤꯑꯦꯝꯗꯗꯤ ꯅꯨꯡꯉꯥꯏꯕ ꯑꯩꯁꯨꯗꯤ ꯑꯦꯝꯗ ꯒ꯭ꯔꯦꯖꯨꯦꯁꯟꯗꯤ ꯂꯣꯏꯕꯅꯦ ꯑꯗꯨꯗ ꯂꯣꯏꯁꯤꯟꯕꯅꯤ
ꯌꯥꯝꯅ ꯀꯩꯅꯣ ꯇꯧꯕ ꯃꯐꯝꯅꯤ ꯌꯥꯝꯅ ꯂꯥꯡꯕ ꯃꯐꯝ
ꯂꯥꯡꯕ ꯃꯐꯝ ꯑꯃ ꯑꯣꯏꯕꯅꯤ
ꯍꯣꯢ
ꯏꯁꯄꯣꯠꯁꯤ ꯌꯥꯝ ꯇꯧꯕꯅꯤ ꯑꯗꯨꯗ ꯖꯦꯂꯔꯣꯡ ꯏꯁꯄꯣꯔꯠꯁꯀꯨꯝꯕ ꯇ꯭ꯔꯥꯏꯕꯦꯜ ꯏꯁꯄꯣꯔꯠꯁ ꯀꯨꯝꯕ ꯌꯥꯝ ꯇꯧꯕꯅꯤ ꯎꯝ
ꯍꯩꯇꯦ